ꯑꯣ
ꯍꯜꯂꯣ
ꯇꯥꯕꯔꫭ ꯏꯇꯥꯎ
ꯇꯥꯏꯌꯦ
ꯏꯇꯥꯎ ꯊꯕꯛ ꯍꯥꯡꯕ꯭ꯔ ꯏꯇꯥꯎꯕꯨ
ꯎꯝ ꯊꯕꯛꯁꯦ ꯍꯥꯡꯉꯦ ꯍꯥꯏꯇꯥꯔꯦ
ꯎꯝ ꯊꯣꯏꯗꯣꯛꯄꯊꯣꯛ ꯂꯩꯇꯦꯕ
ꯊꯕꯛ ꯍꯥꯡꯉꯦ ꯍꯥꯏꯁꯦ ꯆꯥꯛ ꯌꯦꯟꯁꯥꯡꯕꯨꯗꯤ ꯊꯣꯡꯉꯦꯕꯀꯣ
ꯎꯝ
ꯍꯥꯏ ꯅꯨꯄꯤꯒꯤ ꯊꯕꯛꯅꯤꯅ ꯑꯩꯈꯣꯏꯗꯗꯤ ꯌꯥꯝ ꯂꯥꯏꯅ ꯈꯟꯈ꯭ꯔꯦꯕ
ꯎꯝ ꯅꯨꯄꯤ ꯏ ꯊꯛꯇ ꯏꯇꯥꯎꯅ ꯄꯥꯏ ꯂꯩ
ꯎꯝ ꯑꯩꯅ ꯑꯌꯨꯛꯇ ꯇꯧ ꯍꯥꯏꯩꯅ ꯇꯧꯔꯨꯁꯤ
ꯎꯝ
ꯒ꯭ꯌꯥꯟ ꯇꯥꯕ ꯍꯥꯏꯗꯣꯏꯅꯣ
ꯇꯧ ꯅꯨꯄꯤ ꯊꯣꯛ ꯎꯝ
ꯑꯩꯈꯣꯏꯅ ꯄꯤꯅ ꯊꯣꯡꯕꯁꯦ
ꯎꯝ
ꯍꯥꯎꯁꯨ ꯍꯥꯎꯇꯦꯕ ꯑꯗꯨ ꯍꯥꯎꯇꯦ ꯍꯥꯏꯗꯤ ꯑꯩꯅ ꯆꯥꯅꯤꯡꯕ ꯃꯊꯦꯜꯗꯣ ꯍꯥꯏꯗꯤ ꯃꯥꯅ ꯄꯥꯝꯕꯗꯨꯒ ꯑꯩꯅ ꯄꯥꯝꯗꯨꯒ ꯆꯥꯟꯅꯗꯕꯗꯣ
ꯎꯝ
ꯑꯗꯨꯅ ꯑ ꯃꯥ ꯃꯥꯒꯤ ꯊꯣꯡꯁꯨ ꯊꯣꯡꯕ ꯑꯗꯨꯒ ꯆꯥꯗꯦ ꯆꯥꯗꯦꯅꯁꯨ ꯑꯃꯨꯛ ꯏꯁꯛ ꯂꯥꯡꯗꯣꯏꯕ ꯑꯗꯨꯏ ꯁꯧꯒꯤ ꯑꯩꯅ ꯀꯣꯛ ꯊꯣꯡꯕꯤꯕ ꯃꯥꯁꯨ ꯍꯔꯥꯎꯕ ꯅꯐ ꯑꯗꯨꯅ ꯐꯥ ꯐꯔꯦ
ꯎꯝ ꯌꯥꯝꯅ ꯋꯥ ꯈꯪꯕꯩ ꯋꯥꯅꯤꯅꯦ ꯑꯩꯒꯤ ꯏꯇꯧꯁꯦ
ꯎꯝ
ꯌꯥꯝꯅ ꯊꯕꯛ ꯐꯔꯦ ꯅꯨꯄꯤ ꯋꯥꯅꯦꯅ ꯄꯥꯈꯠꯇꯅ ꯏꯇꯥꯎꯅ ꯊꯣꯡꯉꯒ ꯇꯧꯗꯅ ꯇꯧꯔꯦ ꯐꯖꯅ
ꯇꯧꯔꯦ ꯑꯍꯣꯏꯁꯨ ꯃꯤ ꯁꯨꯝ ꯇꯧ ꯃꯤ ꯁꯨꯝ ꯇꯧ ꯇꯧꯅꯔꯤꯅꯦꯅꯀꯣ ꯀꯩꯝ ꯀꯥꯏꯗꯦꯅ ꯎꯝ ꯇꯧꯔꯣ ꯇꯧꯔꯣꯕ ꯑꯩꯈꯣꯏꯖꯤꯛ
ꯎꯝ ꯌꯥ ꯀꯩꯁꯨ ꯀꯥꯏꯗꯦ ꯈꯔ ꯈꯔ ꯇꯧꯒꯗꯝꯅꯤꯗꯣ ꯈꯥ ꯈꯥ ꯇꯧꯔꯨꯔꯗꯤ ꯀꯃꯥꯏꯅ ꯃꯇꯦꯡ ꯄꯥꯡꯅꯗ꯭ꯔꯗꯤ ꯁꯨꯝ ꯍꯥꯏꯔꯤꯕ ꯋꯥꯅꯤ ꯃꯇꯦꯡ ꯈꯔ ꯄꯥꯡꯅꯕ ꯐꯔꯤꯅꯤ ꯑꯝꯃꯒ ꯒ ꯃꯇꯦꯡ ꯄꯥꯡꯅꯗ꯭ꯔꯗꯤ ꯃꯥ ꯃꯣꯏ ꯅꯨꯄꯤ ꯈꯛꯇ ꯑꯗꯨꯝ ꯊꯣꯡꯍꯟ ꯌꯥꯕ ꯅꯠꯇꯦꯗ ꯃꯣꯏ ꯐꯥꯒꯦ ꯇꯧꯅꯨꯗꯣ ꯀꯔꯤ ꯀꯔꯤ ꯃꯊꯦꯜ ꯊꯣꯡꯉꯤ ꯏꯇꯥꯎꯕꯨ
ꯁꯤꯁꯦ ꯀꯩꯅꯣ ꯑꯣꯏꯅ ꯇꯧꯔꯦ ꯎꯝ ꯆꯅꯥ ꯈꯔ ꯐꯨꯠꯆꯤꯜꯂꯦ ꯀꯤꯂꯤ ꯆꯅꯥ ꯑꯣꯏꯅ ꯊꯣꯡꯉꯦ ꯊꯣꯡ ꯇꯥꯔꯦ ꯁꯤꯗꯤ ꯉꯔꯥꯡ ꯐꯨꯠꯆꯤꯜꯂꯝ ꯐꯨꯠꯆꯤꯜꯂꯝꯕꯅꯦꯕ ꯇꯤꯡ ꯉꯔꯥꯡ ꯇꯤꯡꯉꯝ ꯇꯤꯡꯉꯝꯕ ꯍꯋꯥꯏꯗꯣ ꯉꯁꯤꯗꯤ ꯆꯥꯎꯔ ꯂꯩꯔꯝꯃꯦ ꯑꯗ ꯁꯤ ꯑꯣꯏꯅ ꯀꯥꯡꯍꯧ ꯑꯣꯏꯅ ꯇꯧꯔꯒꯦ ꯇꯧꯔꯤꯌꯦ
ꯀꯤꯂꯤꯆꯅꯥ ꯑꯣꯏꯅ ꯇꯧꯔꯒꯦꯕ
ꯎꯝ
ꯑꯦꯟꯒ ꯑꯝꯇ ꯇꯧꯔꯔꯣꯏꯗ꯭ꯔꯣ ꯍꯥꯢꯁꯦ ꯃꯔꯨꯞ ꯃꯍꯤ ꯃꯅꯥꯏ ꯌꯥꯎꯗ꯭ꯔꯗꯤ ꯅꯨꯡꯉꯥꯏꯒꯗ꯭ꯔꯣ ꯆꯥꯕ
ꯃꯍꯤ ꯃꯅꯥꯏꯁꯦ ꯆꯝꯐꯨꯠ ꯃꯆꯥꯃꯒ ꯇꯧꯔꯦ
ꯎꯝ ꯎꯝ ꯐꯔꯦ ꯑꯗꯨꯗꯤ ꯌꯥꯔꯦ ꯀꯩꯅꯣ ꯆꯝꯊꯣꯡꯒ ꯀꯤꯂꯤ ꯆꯥꯅꯥꯒꯗꯤ ꯆꯞ ꯆꯥꯔꯦ ꯀꯩꯅꯣ ꯏꯇꯥꯎ
ꯎꯝ ꯑꯍꯥꯎꯕ ꯉꯥꯛꯇ ꯉꯥꯏꯔꯦ
ꯎꯝ
ꯅꯣꯏꯗꯤ ꯀꯩ ꯇꯣꯡ ꯊꯣꯡꯗꯨꯏꯕ
ꯏꯊꯥꯎ ꯉꯁꯤꯗꯤ ꯁꯤꯡꯖꯨ ꯁꯤꯡꯖꯨ ꯍꯥꯏꯔꯗꯤ ꯑꯩꯈꯣꯏ ꯁꯂꯥꯠ ꯍꯥꯏꯗꯣꯏꯔ ꯑꯆꯝꯕꯗꯣ ꯑꯗꯨꯒꯨꯝꯕꯅꯦꯕꯀꯣ ꯌꯥꯝꯅ ꯊꯥꯎ ꯃꯣꯔꯣꯛ ꯅꯣꯔꯣꯛꯇꯤ ꯌꯥꯝ ꯍꯥꯞꯇ꯭ꯔꯦ ꯍꯥꯏꯗꯤ ꯑꯩꯁꯨ ꯌꯥꯝꯅ ꯃꯣꯔꯣꯛ ꯅꯣꯔꯣꯛꯗꯣ ꯌꯥꯝ ꯍꯦꯟꯅ ꯆꯥꯅꯤꯡꯗ꯭ꯔꯕ ꯉꯁꯤꯗꯣ
ꯎꯝ
ꯈꯔ ꯆꯝꯇꯛꯅ ꯁꯤꯡꯖꯨ ꯑꯃ ꯁꯨꯔꯦ ꯍꯥꯎꯅ ꯑꯩꯈꯣꯏꯒꯤ ꯃꯅꯥ ꯃꯁꯤꯡꯁꯤ ꯐꯖꯅ ꯌꯥꯝꯃꯒ
ꯎꯝ
ꯀꯩꯅꯣ ꯑꯃꯒ ꯊꯣꯡꯖꯤꯜꯂꯦ ꯑ ꯍꯋꯥꯏ ꯊꯣꯡꯉꯦ ꯃꯔꯨꯞ ꯉꯁꯤꯗꯤ ꯑꯩ ꯊꯕꯛꯇꯣ ꯑꯉꯥꯡꯁꯤꯡꯁꯨ ꯁ꯭ꯀꯨꯜ ꯆꯠꯄ ꯈꯣꯠꯄ ꯇꯧꯕꯅꯦ ꯊꯕꯛ ꯈꯔ ꯏꯇꯥꯎ ꯍꯥꯏꯗꯤ ꯌꯨꯝꯒꯤ ꯊꯕꯛ ꯏꯟꯈꯥꯡ ꯇꯧꯔꯤ ꯀꯥꯟ ꯈꯔ ꯊꯦꯡꯗꯣꯛꯈ꯭ꯔꯕ ꯑꯗꯨꯒꯤ ꯍꯋꯥꯏꯗꯨꯅ ꯈꯤꯇꯪ ꯁꯝꯃꯅꯤꯅ ꯍꯋꯥꯏꯗꯣ ꯇꯧꯔꯦꯕ ꯑꯉꯥꯡꯍꯩꯗꯤ ꯍꯋꯥꯏꯅꯕꯨ ꯍꯦꯟꯅ ꯄꯥꯝꯃꯦ ꯃꯣꯏꯗꯤ ꯃꯅꯥ ꯃꯁꯤꯡ ꯊꯣꯡꯕꯁꯨ ꯀꯩꯁꯨ ꯆꯥꯅꯤꯡꯗꯦꯕ
ꯆꯥꯅꯤꯡꯇꯕꯅꯤ ꯃꯣꯏꯗꯤ ꯑꯉꯥꯡꯗꯤ ꯍꯋꯥꯏꯅ ꯍꯦꯟ
ꯑꯗꯨꯅ ꯍꯋꯥꯏꯒꯨꯝꯕ ꯊꯣꯡꯕꯤꯔꯦ ꯃꯣꯏ ꯁ꯭ꯀꯨꯜ ꯆꯠꯄ ꯆꯥꯅꯕ ꯑꯗꯨꯒ ꯇꯤꯐꯤꯟꯗ ꯌꯦꯔꯨꯝꯒꯨꯝꯕ ꯌꯦꯔꯨꯝꯒ ꯆꯥꯛꯀ ꯈꯔ ꯉꯧꯕꯤꯔꯒ ꯐ꯭ꯔꯥꯏꯗ ꯔꯥꯏꯁꯀꯤ ꯇꯥꯏꯞꯇ ꯍꯥꯞꯄꯤꯈꯔꯦ ꯑꯗꯨꯒ ꯑꯩꯈꯣꯏꯅ ꯁꯤꯡꯖꯨꯗꯨ ꯇꯧꯔꯒ ꯐꯖꯅ ꯆꯥꯊꯔꯦꯅ ꯗꯣ ꯀꯌꯥꯗ ꯍꯥꯎꯈ꯭ꯔꯦꯅꯦ
ꯍꯋꯥꯏꯅ ꯍꯋꯥꯏꯅ ꯈ꯭ꯋꯥꯏꯗꯒꯤ ꯏꯆꯟ ꯆꯟꯅꯔꯦꯗ
ꯎꯝ
ꯑꯗꯣ ꯑꯉꯥꯡꯗꯤ ꯃꯣꯏ ꯂꯧꯕ ꯂꯥꯛꯏꯔꯣ ꯅꯠꯇꯔ ꯅꯪ ꯊꯤꯜꯂꯨꯏꯔꯣ
ꯃꯔꯨꯞ ꯊꯤꯟꯗꯣꯛ ꯊꯤꯟꯖꯤꯟꯁꯦ ꯌꯨꯝꯒꯤ ꯊꯕꯛ ꯏꯪꯈꯥꯡ ꯊꯕꯛ ꯆꯠꯄꯅꯤꯅꯀꯣ ꯀꯌꯥ ꯐꯪꯗꯦꯅ ꯃꯥꯁꯤ ꯃꯣꯏ ꯚꯦꯟꯗ ꯑꯣꯏꯅ ꯆꯠꯍꯜꯂꯦ ꯚꯦꯟꯗ ꯊꯥꯒꯤ ꯚꯥꯔꯥ ꯄꯤꯔꯒ ꯆꯠꯂꯦ ꯑꯁ ꯃꯣꯏꯁꯨ ꯅꯠꯇ꯭ꯔꯗꯤ ꯑꯃꯨꯛ ꯂꯧꯊꯣꯛꯀ ꯂꯧꯁꯤꯟ ꯆꯠꯄ ꯑꯩꯈꯣꯏ
ꯑꯗꯨ ꯌꯥꯝ ꯕꯦꯔꯥ ꯀꯥꯕ ꯄꯣꯠꯅꯤ
ꯌꯨꯝꯒꯤ ꯏꯁꯥꯒꯤ ꯊꯕꯛ ꯇꯧꯀꯥꯟꯗ ꯌꯥꯝꯅ ꯈꯨꯌꯧꯅꯩ ꯑꯗꯨꯅ ꯀꯣ ꯅꯦꯅꯥ ꯇꯥꯅ ꯃꯣꯏ ꯆꯠꯍꯟꯈ꯭ꯔꯒ ꯑꯩꯈꯣꯏꯁꯨ ꯑꯩꯈꯣꯏꯒꯤ ꯇꯧꯕ ꯌꯥꯕ ꯈꯣꯠꯄ ꯃꯈꯩꯗꯣ ꯇꯧꯔꯒ ꯄꯩꯁꯥ ꯇꯥꯟꯕꯅ ꯐꯩꯗꯅ ꯅꯠꯇ꯭ꯔꯗꯤ ꯍꯧꯖꯤꯛꯀꯥꯟꯁꯤꯗꯤ ꯑꯉꯥꯡꯁꯤꯡ ꯈꯔ ꯈꯔꯁꯨ ꯃꯁꯥ ꯊꯥꯗꯣꯛꯄꯗꯨ ꯐꯥꯎ ꯍꯥꯏꯇꯥꯔꯦ ꯁꯨꯝ ꯌꯨꯝꯗ ꯊꯝꯖꯤꯟꯕꯗꯁꯨ ꯑꯦ ꯁꯨꯝ ꯑꯩꯈꯣꯏꯅ ꯁꯗꯣꯛ ꯊꯟ ꯇꯧꯕꯤꯌ ꯃꯔꯤ ꯃꯔꯥꯁꯤꯡꯗꯦꯕ
ꯆꯍꯤ ꯆꯍꯤ ꯀꯌꯥꯁꯨꯒꯦ ꯅ ꯑꯂꯗꯣ
ꯑꯁ ꯍꯟ ꯅꯛꯀꯤ ꯀ꯭ꯂꯥꯁ ꯇꯨ ꯈꯛꯇ ꯀꯥꯔꯤꯗꯩ ꯇꯥꯎ ꯍ ꯍꯣꯏꯕꯨꯗꯤ ꯁꯜꯂ ꯑꯃ ꯌꯥꯌꯥꯅꯗꯦ ꯇꯥꯔꯦ ꯍꯥꯏꯗꯤ ꯌꯥꯝꯅ ꯁꯦꯟꯅꯗ꯭ꯔ ꯁꯨꯝ ꯌꯥꯕꯒꯤ ꯃꯑꯣꯡꯗ ꯂꯥꯏꯔꯤꯛꯡ ꯃꯁꯥꯅ ꯑꯗꯨꯝ ꯈꯔ ꯈ ꯉꯝꯖꯔꯛꯑꯦꯕ
ꯑꯥ
ꯑꯗꯨꯒꯤ ꯈꯔ ꯁꯨꯝ ꯌꯦꯡꯉꯝꯃꯤꯅꯤꯗꯣ
ꯌꯥꯝ ꯁꯥꯟꯅꯕ ꯈꯣꯠꯄ ꯈꯣꯠꯄ ꯃꯇꯝꯗꯗꯤ ꯌꯥꯝ ꯂꯥꯡꯕ ꯃꯇꯝꯗꯨꯅꯤꯅꯦ
ꯃꯥꯅꯤꯗꯣ ꯑꯁ ꯀꯥꯏꯗꯗꯅ ꯂꯥꯡꯕꯗ ꯌꯨꯝꯒꯁꯨ ꯃꯥ ꯂꯩꯔꯤꯛꯇ ꯃꯥ ꯏꯁꯟ ꯀꯩꯁꯁꯨ ꯏꯆꯦ ꯇꯦꯅꯤ ꯃꯥ ꯁꯨꯇꯤ ꯑꯣꯏꯅꯤꯡꯕꯕꯁꯤ ꯂꯥꯡꯕ ꯂꯥꯡꯕꯗ ꯐꯥꯖꯤꯟꯕ ꯌꯥꯗꯦ ꯑꯗꯩ ꯃꯄꯨ ꯃꯄꯣꯛꯀꯤ ꯑꯣꯏꯅꯅꯥ ꯆꯪꯉꯒ ꯃꯥꯅ ꯂꯥꯡꯕꯁꯤ ꯑꯩꯈꯣꯏꯗꯧꯛ ꯂꯥꯡꯅꯤ ꯑꯃꯗꯧ ꯑꯃꯛ ꯆꯠꯂ ꯂꯥꯡꯅꯤ ꯑꯗꯨꯗꯤ ꯑꯩꯈꯣꯏ ꯏꯃꯥ ꯑꯃꯒꯤꯒꯤ ꯃꯆꯥꯁꯤꯡꯗꯨꯁꯨ ꯑꯃꯨꯛ ꯂꯩꯌꯦ ꯑꯗꯣ ꯃꯣꯏ ꯃꯣꯏꯗꯣ ꯉꯥꯛꯇꯪ ꯑꯣꯏꯕ ꯑꯗꯨꯅꯀꯣ ꯃꯣꯏ ꯃꯄꯨꯁꯤꯡꯗꯗꯤ ꯉꯥꯡꯅ ꯁꯠ ꯑꯝꯇ ꯌꯥꯗ꯭ꯔꯦ ꯏꯇꯥꯎꯒꯤꯗꯤ ꯑꯉꯥꯡꯁꯤꯡ ꯀꯃꯥꯏ ꯀꯃꯥꯏ ꯇꯧꯔꯨꯏ
ꯑꯩꯈꯣꯏꯕꯨꯗꯤ ꯑꯩꯈꯣꯏꯁꯨ ꯌꯥꯝ ꯍꯟꯅꯔꯝꯣꯏꯌꯦ ꯅꯣꯏ ꯑꯉꯥꯡꯒ ꯑꯩꯈꯣꯏꯒ ꯍꯣꯏ ꯁꯣꯏ ꯍꯧꯖꯤꯛ ꯑꯩꯈꯣꯏꯁꯨ ꯀ꯭ꯂꯥꯁ ꯇꯨ ꯀꯥꯔꯤꯅꯦ ꯅꯨꯄꯤ ꯑꯣꯏꯕꯅꯤꯅ ꯃꯥꯅ ꯑꯃꯨꯛ ꯈꯔ ꯐꯩꯌꯦ ꯂꯥꯡꯕ ꯈꯣꯠꯄꯁꯦ ꯑꯗꯨꯝ ꯁꯥꯟꯅꯄꯣꯠ ꯄꯥꯏꯔꯒ ꯂꯥꯏꯔꯤꯕꯤ ꯁꯥꯟꯅꯕꯤ ꯈꯣꯠꯄꯤ ꯎꯝ ꯇꯃꯤꯅ ꯃꯊꯟꯇ ꯀꯦꯕ ꯁꯥꯟꯅꯕꯤꯒꯨꯝꯕ ꯇꯧꯔꯒ ꯑꯗꯨꯝ ꯂꯩꯌꯦꯕ
ꯎꯝ
ꯂꯥꯡꯕꯜ ꯄꯆ ꯌꯥꯦ ꯇꯧꯗꯦ
ꯂ ꯍꯕ ꯀꯌꯥꯗꯣ ꯑꯗꯨꯗꯤ ꯐꯧ ꯐꯔꯦꯅꯦ ꯃꯔꯨꯞ ꯐꯗꯤ ꯑꯗꯨꯗꯤ
ꯎꯝ ꯐꯕ ꯍꯥꯏꯁꯤ ꯅꯨꯡꯉꯥꯏꯕ ꯃꯈꯜ ꯑꯃꯃꯝꯅꯤꯗ ꯁꯣꯝꯗ ꯏꯃꯨꯡꯗ ꯑꯉꯥꯡ ꯂꯥꯡꯕꯩ ꯅꯨꯡꯉꯥꯏꯕꯗꯨꯁꯨ
ꯎꯝ
ꯑꯗꯨꯗꯤ ꯑꯃꯨꯛ ꯐꯪꯗ꯭ꯔꯤꯕꯅꯦꯕ
ꯎꯝ ꯃꯥꯅꯤ ꯑꯗꯨꯗꯤ ꯐꯩꯅꯦ
ꯑ
ꯑꯉꯥꯡ ꯑꯗꯨ ꯑꯩꯈꯣꯏꯅ ꯅꯨꯄꯤ ꯍꯥꯏꯁꯤꯅ ꯈꯔ ꯏꯪ ꯇꯞꯄꯤꯗ ꯅꯨꯄꯥ ꯍꯥꯏꯁꯤꯅꯀꯣ ꯂꯥꯡꯉꯁꯤꯅ ꯂꯥꯡꯉꯤꯁꯤꯅ ꯑꯗꯨꯅꯤ ꯅꯨ ꯄ ꯑꯣꯏꯦ ꯑꯃꯔꯣꯗꯗꯤ ꯅꯨꯡꯉꯥꯏ ꯑꯃꯛꯁꯨ ꯁꯦꯟꯅ ꯋꯥꯕ ꯅꯨꯄꯤꯅ ꯑꯃꯨꯛ ꯈꯔ ꯒ꯭ꯌꯥꯟ ꯇꯥꯕ
ꯎꯝ
ꯑꯃꯕꯨ ꯑꯃ ꯑꯣꯏꯔꯦ ꯏꯇꯥꯎ ꯑꯗꯨ ꯐꯔꯝꯅꯤ ꯍꯥꯏꯗꯤ ꯍꯌꯦꯡꯋꯥꯏꯀꯣ ꯈꯔ ꯅꯨꯄꯤꯒꯅ ꯑꯍꯟ ꯑꯣꯏꯕꯅꯤꯅ ꯈꯔ ꯏꯃꯨꯡ ꯈꯔ ꯁꯤꯗ ꯅꯣꯏ ꯅꯣꯏ ꯁꯥꯏꯍꯣꯏꯒꯤ ꯃꯇꯦꯡ ꯅꯣꯏꯒꯤ ꯃꯇꯦꯡ ꯑꯣꯏꯅꯗꯣꯏꯅꯤ ꯃꯣꯏꯅ ꯈꯔ ꯊꯕꯛ ꯏꯪꯈꯥꯡ ꯄꯥꯡꯉꯛꯄ ꯍꯥꯏꯁꯦ ꯅꯨꯄꯥ ꯍꯥꯏꯁꯤꯗꯤ ꯂꯥꯡꯗꯣꯏ ꯈꯤꯠꯇꯣꯏꯒ ꯂꯥꯏꯔꯤꯛ ꯂꯩꯕꯤꯌꯨꯒ ꯑꯗꯨ ꯇꯧꯕꯤꯌꯨꯒ ꯑꯍꯥ ꯇꯧ
ꯍꯣꯏ ꯅꯨꯄꯤ ꯅꯨꯄꯤ ꯍꯥꯟꯅ ꯑꯍꯜ ꯑꯣꯏꯕꯁꯤꯁꯨ ꯐꯩꯌꯦꯗ
ꯎꯝ
ꯍꯌꯦꯡ ꯎꯝ ꯑꯉꯥꯡ ꯃꯈꯥꯗ ꯅꯨꯄꯥ ꯑꯃꯕꯨ ꯌꯥꯎꯔꯦ ꯍꯥꯏꯔꯣ ꯃꯥꯅ ꯃꯃꯥꯒꯤ ꯇꯥꯏꯞꯇ ꯑꯗꯨꯝ ꯉꯥꯡꯕ ꯁꯛꯄ ꯃꯄ꯭ꯋꯥ ꯁꯦꯟꯅꯕ ꯑꯗꯨꯝ ꯇꯧꯅꯤ ꯈꯜꯂꯦꯕ
ꯎꯝ ꯏꯇꯥꯎꯗꯤ ꯒ꯭ꯌꯥꯟ ꯇꯥꯔꯅꯤ ꯑꯗꯨꯗꯤꯍ ꯅꯨꯄꯤ ꯏꯆꯥ ꯅꯨꯄꯤꯅ ꯁꯦꯟꯅꯈꯤꯗꯅ ꯎꯝ
ꯇꯥꯍꯧꯗꯦ ꯏꯇꯥꯎ
ꯏꯇꯥꯎꯗꯤ ꯒ꯭ꯌꯥꯟ ꯌꯥꯝ ꯊꯤꯅ ꯇꯥꯔꯝꯃꯅꯦꯕ ꯑꯗꯨ ꯏꯆꯥ ꯅꯨꯄꯤꯅ ꯁꯦꯟꯅꯕ ꯈꯣꯠꯄ ꯍꯧꯖꯤꯛꯅ ꯍꯧꯔꯃꯅꯤ
ꯏꯁꯥꯃꯨꯛ ꯍꯧꯔꯃꯤꯅꯦ ꯇꯧꯔꯤꯁꯤ ꯃꯥꯅ ꯒ꯭ꯌꯥꯟ ꯇꯥꯈꯠꯂꯛꯇꯅ ꯏꯆꯥꯅꯨꯄꯤꯗꯣ
ꯎꯝ
ꯏꯁꯥꯅ ꯏꯥꯅ ꯂꯣꯏ ꯁꯦꯟꯅꯁꯤꯜꯂꯦꯕ
ꯎꯝ
ꯅꯨꯃꯤꯠꯇꯣ ꯑꯗꯨꯗꯗꯤ ꯌꯥꯄꯣꯟꯇꯦꯗ
ꯍꯥꯟꯅ ꯄꯥꯈꯪ ꯑꯣꯏꯀꯥꯟꯒꯤ ꯇꯧꯕꯗꯨ ꯌꯥꯗ꯭ꯔꯦꯅꯦ ꯍꯧꯖꯤꯛꯇꯤ
ꯃꯥꯅꯤ ꯃꯥꯅꯤ
ꯆꯥꯎ
ꯑꯗꯨ ꯑꯃꯕꯨ ꯑꯣꯏꯔꯦ ꯑꯃꯕꯨ ꯑꯣꯏꯔꯦ ꯐꯔꯝꯅꯤ ꯌꯨꯝꯒꯤ ꯀꯩ ꯄꯩꯁꯥ ꯅꯨꯡꯁꯥ ꯋꯥꯔꯤ ꯀꯩꯀꯩ ꯇꯧꯒꯦ ꯀꯃꯥꯏꯅ ꯇꯧꯔꯒ ꯄꯩꯁꯥ ꯊꯣꯛꯀꯅꯤ ꯇꯧꯕꯗ ꯍꯧꯖꯤꯛꯀꯥꯟꯁꯤꯕꯣ ꯂꯥꯡꯊꯣꯛꯑꯒ ꯄꯩꯁꯥ ꯇꯥꯟꯗꯕꯤ ꯂꯥꯡꯊꯣꯛꯑ ꯆꯥꯊꯣꯛꯄ ꯂꯩꯅꯕꯁꯨ ꯃꯤ ꯌꯥꯝ ꯍꯩꯅꯔꯦ ꯑꯗꯨꯅꯀꯣ ꯑꯉꯥꯡꯗꯨ ꯆꯥꯎꯔꯀꯥꯟꯗ ꯃꯥꯅ ꯇꯝꯅꯤꯡꯕ ꯑꯣꯏꯔꯣ ꯀꯩꯒꯤ ꯇꯧꯅꯤꯡꯕ ꯑꯣꯏꯔꯣ ꯇꯧꯕ ꯉꯝꯗꯦꯗꯅ
ꯎꯝ
ꯑꯩꯈꯣꯏꯅ ꯍꯧꯖꯤꯛꯀꯤ ꯈꯔ ꯈꯔ ꯁꯦꯚꯤꯡ ꯇꯧꯕꯤꯔ ꯃꯣꯏ ꯈꯔ ꯈꯔ ꯇꯧꯕꯤꯔꯗꯤ ꯂꯩꯗꯅ ꯍꯣꯏ ꯏꯇꯥꯎ ꯍꯣꯏꯗꯤ ꯅꯣꯡ ꯐꯥꯗꯣꯛꯀꯥꯟ ꯁꯛꯇꯤ ꯑꯣꯏ ꯅꯨꯃꯤꯠꯇ ꯀꯣꯏꯊꯣꯛ ꯈꯣꯠꯄ ꯑꯝꯇ ꯇꯧꯗ꯭ꯔꯕꯣꯁꯦ ꯂꯝ ꯀꯣꯏꯕ ꯈꯣꯠꯄ ꯑꯝꯇ ꯆꯠꯇ꯭ꯔꯕ ꯏꯇꯥꯎꯕꯨ
ꯆꯠꯇ꯭ꯔꯦ ꯀꯥꯗꯩ ꯁꯨꯡꯍꯦꯟ ꯍꯦꯟꯗ꯭ꯔꯦ ꯇꯧꯔꯤꯁꯦ
ꯀꯔꯤꯅꯣ ꯍꯥꯏꯁꯦ ꯀꯥꯗ ꯍꯥꯄꯨ ꯀꯥ ꯂꯩꯔꯕꯣ ꯍꯥꯏꯁꯦ꯫
ꯑꯗꯨꯃꯥꯏ ꯍꯥꯏꯇꯥꯔꯦ ꯑꯩ ꯍꯟꯗꯛꯁꯦ ꯈꯣꯡ ꯈꯣꯡꯁꯨ ꯍꯥꯟ ꯇꯦꯛꯎꯕ ꯑꯗꯨꯗ
ꯇꯤꯕꯅꯤ ꯋꯥ ꯑꯝꯇ ꯇꯥꯍꯧꯗꯦꯅꯦ ꯑꯩꯗꯤ
ꯒꯥꯔꯤ ꯊꯧꯕꯗ ꯃꯤꯒ ꯑꯦꯛꯁꯤꯗꯦꯟ ꯍꯥꯏꯇꯥꯔꯦ ꯊꯦꯡꯒꯥꯏꯅꯕ
ꯑꯁ
ꯎ ꯃꯥꯕꯨꯗꯤ ꯌꯥꯝ ꯁꯣꯛꯍꯧꯗꯦ ꯗ ꯂꯥꯏꯕꯛ ꯐꯕꯗꯣ ꯑꯩꯅ ꯑꯃꯨꯛ ꯀꯩꯁꯨ ꯇꯧꯗ ꯃꯥꯜꯂꯒ ꯑꯦꯛꯁꯇ꯭ꯔꯥ ꯀꯥꯞꯄꯗꯤ ꯇꯦꯛꯑꯦꯅ
ꯎꯝ ꯐꯔꯥꯅꯤ ꯒꯥꯔꯤ ꯍꯧꯖꯤꯛꯀꯥꯟ ꯍꯧꯖꯤꯛꯇ ꯈꯔ ꯌꯦꯡꯉ ꯇꯧꯋꯦ ꯌꯥꯝꯅ ꯐꯠꯇ ꯊꯣꯛꯅꯕꯣꯏ ꯀ ꯑꯩ ꯊꯧꯕꯁꯨ ꯑꯗꯨꯗ ꯀ ꯀ ꯌꯦꯉ ꯊꯧꯗ꯭ꯔꯔꯤꯀꯣ ꯌꯥ ꯊꯕ ꯍꯥꯏꯗꯤ ꯃꯤ ꯀꯟ ꯀꯟ ꯊꯧꯔꯛꯄ ꯑꯉꯥꯡ ꯅꯍꯥ ꯑꯣꯏꯔꯣ ꯑꯗꯩ ꯒ꯭ꯔꯥꯃꯤꯟ ꯊꯥꯗꯕ ꯃꯤꯁꯨ ꯀ ꯀꯟ ꯀꯟ ꯊꯧꯕꯤ ꯂꯩꯏꯗꯅ ꯍꯦꯛꯇ ꯎꯅꯤ ꯅꯅꯤ ꯈꯪꯗꯕꯤ
ꯍꯣꯏ ꯑꯗꯣ ꯑꯍ ꯑꯉꯥꯡ ꯃꯆꯥ ꯃꯆꯥꯒ ꯃꯃꯥ ꯃꯄꯥꯅ ꯒꯥꯔꯤ ꯊꯧꯍꯜꯂꯤꯁꯤꯨꯝ ꯈꯜꯂꯨꯀꯥꯟ ꯀꯤꯆꯩ ꯍꯥꯏꯕ ꯑꯗꯨꯃꯥꯏꯅ ꯇꯧꯔꯤꯁꯦ
ꯍꯝ
ꯃꯤ ꯃꯣꯏꯅ ꯆꯨꯝꯕ ꯊꯧꯔꯁꯨ ꯃꯤ ꯌꯥꯌꯥꯡ ꯌꯥꯡ ꯊꯧꯕ ꯈꯣꯠꯄ ꯃꯈꯣꯟ ꯍꯧꯅ ꯍꯧꯅ ꯊꯧꯕ ꯂꯩꯔꯤ ꯃꯌꯥꯝꯁꯦ ꯑꯁꯤ ꯀꯛ ꯈꯦꯠꯅꯕꯗꯣ ꯑꯗꯨꯝ ꯌꯥꯝ ꯀꯟꯅ
ꯎꯝ ꯃꯥꯅꯤꯅꯦ ꯍ ꯇ ꯎ
ꯑꯗꯨ ꯅꯪ
ꯎꯝ ꯐꯔꯦ ꯐꯔꯦ ꯐꯔꯥ ꯃꯔꯨꯞ ꯍꯌꯦꯡ ꯐꯖꯅ ꯊꯦꯡꯅꯔꯁꯤꯦ ꯂꯣꯏꯁꯨ ꯂꯣꯏꯁꯨ ꯑꯗꯨꯗꯤ ꯊꯃ ꯊꯝ
ꯑ